ꯍꯜꯂꯣ ꯀꯩꯗꯧꯔꯤꯒꯦ ꯂ ꯇꯔꯔꯕꯣ
ꯇꯥꯏ ꯇꯥꯏ ꯑꯩ ꯉꯥꯡ ꯐꯣꯟ ꯇꯥꯕ꯭ꯔꯣ
ꯇꯥꯏ ꯇꯥꯤ ꯏꯗꯧꯔꯒꯦ
ꯁꯨꯝ ꯂꯩꯔꯝꯕꯅꯤ ꯅꯪꯗꯤ
ꯑꯩꯁꯨ ꯁꯝ
ꯊꯣꯏꯗꯣꯛꯄꯗꯤ ꯍꯣꯠꯅꯗꯦ ꯁꯨꯝ ꯇꯦꯛ ꯇꯦꯛ ꯀꯩꯀꯩ ꯊꯕꯛ ꯃꯆꯥ ꯃꯆꯥ ꯀꯩꯀꯩ ꯁꯨꯝ ꯌꯦꯡꯖꯔꯤ ꯆꯥꯛ ꯏꯁꯤꯡ ꯆꯥꯔꯕꯣ
ꯍ ꯆꯥꯛꯁꯦ ꯆꯥꯔꯦ ꯍꯧꯖꯤꯛꯇꯪ ꯆꯔꯥꯋꯥꯟꯕꯗ ꯉꯥꯏꯔꯤ ꯑꯩꯈꯣꯏ ꯁꯣꯝ ꯅꯥꯀꯟꯗꯁꯨ ꯃꯥꯁꯨ ꯀꯣꯏꯊꯔꯨꯗꯅ
ꯀꯣꯏꯔꯛꯀꯗꯣꯏꯅꯤ ꯑꯩ ꯅꯣꯏ ꯑꯗꯨꯗꯣ ꯂꯝ ꯌꯥꯝꯖꯕꯗꯣ ꯑꯨꯛꯇꯪ ꯂꯥꯛꯀ ꯇꯧꯕꯅꯦ ꯑꯗꯣ ꯍꯟꯇꯛ ꯏꯀꯨꯏ ꯀꯨꯏꯗꯅ ꯂꯥꯛꯑꯅꯤ
ꯠ ꯀ ꯑꯗ ꯂꯥꯇꯋꯕ
ꯇ꯭ꯋꯦꯟꯇꯤꯒꯤ ꯃꯅꯨꯡꯗ ꯅꯠꯇ꯭ꯔꯒ ꯊꯦꯡ ꯑꯃꯗ ꯇ꯭ꯋꯦꯟꯇꯤ ꯁꯨꯃꯥꯏꯅ ꯑꯩ ꯏꯃꯥꯟꯅꯕꯗꯨꯒ ꯇꯧ ꯍꯧꯔ ꯍꯧꯔ ꯂꯥꯛꯀꯗꯝꯕꯅꯤ ꯑꯗꯣꯝꯗ ꯀꯩꯀꯩꯅꯣ ꯈꯔ ꯀꯣꯏꯔꯨꯁꯤ
ꯑꯣ ꯑꯈꫭꯏ ꯂꯝꯁꯦ ꯐꯖ ꯐꯖꯕ ꯃꯌꯥꯝ ꯂꯩꯔꯕꯅꯦ ꯑꯗꯨꯝ ꯃꯌꯥꯝ ꯑꯗꯨꯝ ꯀꯣꯏꯅꯔꯝꯅꯤ ꯁꯥꯏꯀꯜ ꯊꯧꯗꯅ ꯈꯣꯠꯇꯅ
ꯋꯥ ꯆ ꯑꯗꯨꯝ ꯇꯧꯗ
ꯁꯥꯖꯝ
ꯂꯥꯛꯀꯗ ꯂꯥꯛꯀꯗꯕꯅꯤ ꯑꯊꯨꯕꯗꯩꯅꯣ ꯀꯥꯏꯗꯅꯣ ꯃꯐꯝ ꯐꯖꯕ ꯑꯃ ꯆꯠꯂꯒꯦ ꯀꯩꯅꯣꯝ ꯆꯥꯔꯨꯔꯁꯁꯤ
ꯣꯏꯅ ꯕꯣꯔꯥ ꯍꯗ ꯅꯪ ꯎꯔꯕꯣ
ꯑꯣꯔꯦ ꯑꯣꯔꯦ ꯕꯣꯔꯥ ꯍꯧ ꯈꯣꯠꯠꯇꯧꯕꯗꯣ ꯑꯗꯨ ꯅꯣꯏꯔꯝꯗ꯭ꯔꯥꯎ
ꯃꯥꯅꯦ ꯑꯩꯈꯣꯏꯒꯤ ꯁꯤ ꯍꯦꯡꯕ ꯃꯥꯒꯤꯅꯦ ꯑꯗꯨꯗ ꯌꯥ꯭ꯔꯣ
ꯌꯥꯏꯌꯦ ꯃꯐꯝ ꯐꯖꯩꯌꯦ ꯀꯩꯁꯨ ꯀꯥꯏꯗꯦ ꯑꯗꯨꯗ ꯐꯖꯅ ꯑꯩ ꯉꯥꯅꯨ ꯆꯥꯗ ꯀꯨꯏꯔꯦꯕ ꯑꯩꯅ ꯃꯥꯕꯨ ꯑꯦꯂꯔꯖꯤ ꯇꯧꯕꯒꯤ ꯉꯥꯅꯨ ꯆꯥꯗꯕꯅꯦꯕ ꯗꯣꯛꯇꯔꯅ ꯃꯇꯝ ꯈꯔ ꯊꯥ ꯑꯅꯤꯃꯨꯛ ꯁꯨꯝ ꯆꯥꯁꯤꯜꯂꯨꯅꯨ ꯀꯩꯁꯨꯕꯨꯗꯤ ꯇꯧꯔꯨꯗꯣꯏ ꯆꯥꯁꯤꯜꯂꯨꯅꯣ ꯍꯥꯏꯕꯗꯒꯤ ꯆꯥꯁꯟꯗ꯭ꯔꯦ ꯑꯦꯂꯔꯖꯤꯁꯦ ꯍꯧꯖꯤꯛ ꯇꯣꯏꯅ ꯇꯧꯗ꯭ꯔꯦꯕ ꯑꯩ ꯌꯥꯝ ꯇꯥꯡꯉ ꯇꯧꯔꯦ ꯑꯗꯨꯅ ꯑꯩ ꯉꯥꯅꯨ ꯆꯥꯔꯅꯤ
ꯉꯥꯅꯨꯗꯣ ꯀꯩꯒꯨꯝꯕ ꯁꯥꯔꯒꯁꯨ ꯑ ꯌꯨꯝꯗꯒꯤꯩ ꯆꯥꯛ ꯀꯩꯗ ꯊꯣꯡ ꯉꯥꯅꯨꯗꯨꯣ ꯅꯥꯗ ꯊꯣꯡꯉꯕ ꯑꯃ ꯑꯗꯨ ꯑꯣꯏꯇꯥꯔꯗꯤ ꯈꯔ ꯅꯨꯡꯉꯥꯏ ꯅꯨꯡꯉꯥꯏꯗꯒ ꯊꯣꯡꯕꯗꯣ
ꯍꯣꯏ ꯊꯣꯡꯁꯦ ꯆꯥꯛꯇꯨꯗꯤ ꯖꯟꯖꯥ ꯑꯣꯏꯗꯅ ꯑꯇ ꯊꯣꯡꯕꯗꯣ ꯍꯥꯏꯗꯤ ꯅꯨꯡꯉꯥꯏꯇꯕꯅꯦꯕ ꯌꯥꯝꯅ ꯏꯟꯖꯥꯡꯒꯗꯤ ꯈꯥꯡ ꯊꯥꯡꯒꯠꯂꯒ ꯑꯗꯨꯝ ꯊꯠ ꯂꯣꯟ ꯊꯣꯡꯒꯠꯈꯤ ꯈꯤꯕ ꯌꯥꯔꯦ ꯑꯗꯨꯅ ꯅꯣꯏꯅ ꯃꯥꯟꯅꯕꯗꯥꯏꯗ ꯀꯅꯥ ꯀꯅꯥ ꯂꯩꯒꯦ
ꯑ ꯅꯕꯨꯕꯨꯗꯤ ꯂꯩꯌꯦ ꯅꯪ ꯅ ꯌꯥꯎꯔꯗꯥꯅꯦ
ꯄꯔꯁꯦꯟꯇꯥ ꯅꯝꯕꯔ ꯌꯥꯎꯋꯦ ꯑꯇꯩꯗꯤ ꯑꯇꯩꯗꯤ ꯗꯥꯏꯇꯤ ꯅꯝꯕꯗꯗꯤ ꯈꯪꯗꯦ ꯄꯔꯁꯦꯟꯇꯥꯗꯤ ꯈꯪꯉꯤ
ꯎꯝꯎ ꯌꯥꯋꯦ ꯃꯥꯥꯡꯒ ꯆꯠꯁꯨ ꯌꯥꯏ ꯑꯇꯣꯞꯄ ꯌꯥꯝ ꯀꯩꯅꯣ ꯇꯧꯔꯁꯤ
ꯍꯣꯏ ꯑꯗꯨꯕꯨꯗꯤ ꯑꯗꯨꯒ ꯅꯣꯏ ꯑꯗꯨꯗꯥꯋꯥꯏꯗ ꯐꯪꯒ ꯅꯗ꯭ꯔꯣ ꯉꯥꯅꯨ ꯀꯩꯅꯣꯗꯣ ꯃꯩꯇꯩ ꯉꯥꯅꯨ ꯑꯁꯦꯡꯕꯗꯣ ꯚꯦꯔꯥꯏꯇꯤ ꯍꯥꯏꯕ꯭ꯔꯥ ꯀꯩꯅꯣ
ꯑꯗꯨꯝ ꯐꯪꯉꯨꯗꯤ ꯐꯪꯅꯤꯗ ꯍꯥꯏꯐꯦꯠ ꯅꯣꯡꯃ ꯋꯥꯠꯂꯤꯀꯥꯟꯗ ꯍꯥꯏꯔꯛꯑꯣ ꯑꯗꯨꯒ ꯁꯨꯝ ꯑꯩꯅ ꯁꯨꯝ ꯍꯥꯏꯖꯔꯒꯦ ꯇꯥꯕ꯭ꯔꯣ ꯑꯃꯝꯃꯨꯕ꯭ꯔꯣ
ꯆꯥꯔꯗꯤ ꯀꯣꯏꯩꯅ ꯂꯥꯕꯅ ꯍꯥꯎꯇꯦ ꯑꯗꯨꯅ ꯍꯥꯎꯕꯗꯤ ꯈꯪꯗꯦ
ꯎꯝ ꯂꯅ ꯍ ꯀꯌꯥꯒꯨꯝꯕ ꯄꯤꯅꯒꯦ ꯑꯩꯈꯣꯏꯅꯒꯩ ꯃꯥꯟꯅꯕ꯭ꯔꯥ ꯌꯦꯡꯒꯦ꯫
ꯅꯣꯏ ꯀꯦꯖꯤꯗ ꯇꯧꯔ ꯂꯝꯁꯟ ꯇꯧꯕ꯭ꯔꯣ
ꯂꯝꯁꯝꯅ ꯑꯗꯨꯝ ꯇꯧꯔꯒ ꯌꯦꯡꯉꯒ
ꯑꯗꯨꯝ ꯁꯝꯅ ꯇꯧꯕꯅꯗꯤ ꯈ꯭ꯋꯥꯏ ꯐꯕꯅꯦꯕ ꯄꯣꯠꯁꯦ ꯑꯩꯈꯣꯏꯔꯣꯝꯗꯗꯤ ꯈꯔ ꯐꯖꯔꯗꯤ ꯂꯤꯁꯤꯡ ꯆꯥꯝꯃꯉꯥꯒ ꯍꯥꯏ ꯆꯀꯅꯤ ꯉꯥꯅꯨ ꯀꯩꯅꯣꯗꯨꯗꯤ ꯂꯥꯕꯗꯨꯗꯤ ꯅꯣꯏꯔꯣꯗꯗꯤ ꯀꯃꯥꯏꯅ ꯇꯧꯋꯤ
ꯆ
ꯍ ꯀꯩꯅ ꯏꯄꯥ ꯑꯣꯏ ꯐ
ꯅꯁ ꯍꯥꯏꯥꯏꯅꯦ
ꯑꯣ
ꯂꯥꯕ ꯂꯥꯕꯅ ꯍꯥꯑꯣꯔꯝꯒꯅꯤꯗ ꯑꯃꯣꯝꯗꯩꯗꯤ
ꯂꯥꯕ ꯂꯥꯕꯅ ꯍꯥꯎꯔꯤꯁꯦ ꯀꯩꯅꯣ ꯊꯣꯛꯁꯨ ꯊꯣꯛꯑꯝꯒꯅꯤ ꯂ ꯑꯃꯣꯝꯗꯤ ꯌꯥꯝ ꯀꯟꯊꯣꯛꯑꯝꯃꯣꯏ
ꯎꯝ
ꯑꯃꯨꯛꯗꯤ ꯆꯥꯇ꯭ꯔꯨꯛ ꯃꯨꯛꯇꯪ ꯄꯤꯒꯨꯝ ꯇꯧꯗꯥꯏ ꯆꯥꯇ꯭ꯔꯨꯛ ꯆꯥꯇ꯭ꯔꯦꯠ ꯃꯨꯛꯇ
ꯑꯃꯣꯝꯗꯤ ꯍꯥꯎꯁꯨ ꯍꯥꯎꯔꯝꯃꯣꯏꯕ ꯑꯩ ꯃꯣꯏꯗꯤ ꯃꯔꯨꯝ ꯀꯣꯛꯈ꯭ꯔꯗꯤ ꯑꯃꯨꯛꯁꯨ ꯍꯥꯎꯇꯕꯅꯦ ꯃꯁꯥ ꯊꯣꯠꯂꯒ ꯍꯥꯎꯇꯕꯅꯤ ꯀꯣꯛꯇ꯭ꯔꯤ ꯀꯥꯟꯗ ꯑꯣꯏꯗꯤ ꯍꯥꯎꯕ ꯀꯤꯍꯣꯝ ꯀꯩꯀꯩ ꯁꯣꯝꯗꯒꯤ ꯂꯩꯔꯛꯀꯦ ꯑꯗꯨꯒ ꯍꯩ ꯔꯥꯒ ꯇꯧꯔꯒ ꯐꯟ ꯆꯥꯗꯔꯁꯤ ꯎꯝ ꯅꯣꯡ ꯇꯥꯔꯛꯑꯗꯤ ꯈꯪꯗꯦ ꯍꯣꯏꯅꯦ ꯑꯗꯨꯗꯤ ꯆꯨꯝꯃꯤꯅꯤ ꯅꯣꯏ ꯂꯧꯕꯨꯛꯇꯒ ꯀꯩꯒ ꯃꯌꯥꯝ ꯑꯃ ꯅꯣꯏ
ꯀꯣꯏꯕꯒ ꯆꯠꯂꯤꯕ ꯖꯒꯥꯗꯣ ꯂꯩꯇ꯭ꯔꯣ ꯅꯣꯏ ꯑꯍꯥꯡꯕ ꯀꯩꯅꯣ ꯑꯩꯈꯣꯏꯒꯤ ꯑ ꯄꯥꯈꯟꯒ ꯈꯟꯕ ꯂꯧꯁꯪ ꯍꯥꯏꯇꯥꯥꯔꯦ
ꯑꯗꯨꯝ ꯑ ꯂꯩꯕꯨꯗꯤ ꯑꯗꯨꯝ ꯂꯩꯅꯤ ꯅꯣꯡꯃꯗꯨꯒꯤ ꯑꯣꯏꯕ ꯁꯤꯟꯅꯔ ꯂꯣꯏ ꯀꯩꯅꯣ ꯇꯧꯔꯒ ꯅꯣ ꯑꯣ ꯑꯥ ꯍꯧꯖꯤꯛꯇꯤ ꯅꯣꯡ ꯇꯥꯗ꯭ꯔꯒꯅ ꯇꯧꯔꯒ ꯇꯥꯒꯅ
ꯎꯝ ꯅꯣꯡꯁꯤ ꯍꯣꯏ ꯇꯝꯕꯗꯤ ꯉꯝꯗꯦ ꯇꯥ ꯇꯥꯗꯤ ꯇꯥꯍꯟꯅꯤꯡꯗꯦ ꯑꯩ ꯅꯨꯡꯁꯥ ꯈꯔ ꯁꯥꯔꯒ ꯑꯣ ꯃꯈꯥꯗꯅ ꯏꯁꯄꯤꯀꯔ ꯑꯆꯧꯕ ꯂꯩꯕ꯭ꯔꯣ
ꯑ ꯏꯁꯩ ꯏꯁꯩ ꯇꯥꯕ ꯌꯥꯕ ꯑ ꯏꯁꯩ ꯁꯛ ꯑꯩꯣꯏ ꯌꯥꯕꯗꯤ ꯏꯃꯥꯟꯅꯕꯗꯤ ꯋꯥꯏꯈꯤꯕꯅꯥꯏ
ꯁꯛꯇ꯭ꯔꯁꯨ ꯇꯥꯕ ꯌꯥꯕ ꯈꯔ ꯅꯨꯡꯉꯥꯏꯕꯅꯦꯗꯤ ꯌꯥꯏꯗ
ꯑꯗꯨꯕꯨꯗꯤ ꯂꯩꯗ ꯁꯛꯄ ꯌꯥꯎꯗꯨꯅ ꯆꯥꯎꯑꯣꯗꯅꯣ
ꯪ ꯑꯗꯨ ꯅꯪ ꯀꯩꯅꯣꯉꯩꯁꯤꯦ ꯅꯪ ꯀꯩꯅꯣ ꯀꯣꯂꯦꯖ ꯑꯃꯨꯛ ꯀꯩꯅꯣ ꯇꯧꯗꯣꯏꯗꯣ ꯕꯦꯠꯀꯤ ꯇꯧꯗꯣꯏꯗꯣ ꯀꯔꯝ ꯀꯥꯟꯗꯅꯣ
ꯉꯁꯤꯒ ꯗꯦꯠ ꯁꯚꯦꯟ ꯍꯌꯦꯡ ꯑꯥꯏꯠ꯫ ꯗꯦꯠ ꯅꯥꯏꯟꯃꯛꯇꯒꯤ ꯃꯣꯏꯅ ꯏꯟꯗꯛꯁꯟ ꯄ꯭ꯔꯣꯒ꯭ꯔꯥꯝ ꯑꯗꯨꯝ ꯈꯪꯗꯦꯗ꯫
ꯑꯣ ꯑꯗꯨꯏ ꯊꯕꯛ ꯑꯗꯨ ꯅꫭꯏꯗꯤ ꯀ꯭ꯂꯥꯁ ꯏꯦ ꯅꯣꯡꯃꯗ ꯀꯌꯥ ꯄꯨꯡ ꯀꯌꯥꯃꯨꯛ ꯇꯧꯗꯣꯏꯅꯣ꯫
ꯏꯁ ꯑꯗꯨꯗꯤ ꯄꯨꯔꯥ ꯅꯤꯅꯦ ꯀꯩꯅꯣ ꯀꯥꯗꯣꯏꯁꯤꯗꯤ꯫
ꯃꯇꯝꯁꯨ ꯀꯥꯏꯊꯣꯛꯑꯣ ꯅꯪ ꯅꯣꯏꯗꯨꯗꯤ ꯀꯌꯥꯝ ꯂꯥꯛꯄꯤꯅꯣ ꯁꯨꯋꫭꯝꯕꯨꯡꯗꫠꯔꯣ ꯀꯥꯏꯗꯩꯅꯣ꯫
ꯁꯋꯣꯝꯕꯨꯡꯗꯩ ꯈꯤꯇꯪꯗꯤ ꯍꯥꯏꯒꯠꯂꯦ ꯀꯤꯂꯣꯃꯤꯇꯔ ꯁꯋꯣꯝꯕꯨꯡꯒꯤ ꯀꯤꯂꯣꯃꯤꯇꯔ ꯃꯉꯥ ꯂꯩ꯫ ꯑꯗꯩꯗꯤ ꯍꯧꯖꯤꯛꯀꯤꯗ ꯀꯤꯂꯣꯃꯤꯇꯔ ꯅꯤꯄꯥꯟꯗ
ꯑꯣ꯫
ꯍꯣꯁꯄꯤꯇꯥꯜꯗꫭ ꯂꯩꯔꯒ ꯅ ꯀꯩꯅꯣ ꯑꯣꯏꯗꯕꯅꯤꯗ꯫
ꯀꯥ ꯈꯪꯑꯦ-ꯈꯪꯑꯦ꯫ ꯑꯗꯨ ꯑꯗꯨ ꯑꯗꯨꯝ ꯂꯥꯏꯗꯔꫭ꯫
ꯅꯠꯇꯦ ꯑꯩꯈꯣꯏꯔꯣꯝꯗꯒꯤꯩ ꯆꯠꯈꯤꯕ ꯂꯩ ꯑꯃ ꯂꯩꯕꯅꯦꯕ꯫ ꯑꯗꯨꯒꯅ ꯍꯣꯏ ꯍꯣꯏ
ꯎꯝ꯫
ꯌꯥꯝ ꯀꯟꯅ ꯀꯩꯅꯣ ꯫ ꯆꯠꯂꯒ ꯌꯦꯡꯉꯨ ꯍꯌꯦꯡ꯫
ꯆꯠꯂꯨꯁꯦ ꯅꯨꯃꯤꯠ ꯀꫭꯏ ꯑꯩꯈꯣꯏ ꯈꯔ ꯉꯟꯅ ꯂꯥꯛꯀꯦꯕꯀꯣ꯫ ꯒꯥꯔꯤ ꯑꯈꯣꯏ ꯒꯥꯔꯤ ꯀꯩꯀꯩꯁꯨ ꯑꯩ ꯍꯥꯏꯖꯤꯜꯂ ꯊꯝꯗꯥꯏꯅꯦꯕ ꯍꯥꯏꯗꯤ ꯊꯕꯛ ꯏꯪꯈꯥꯡ ꯆꯠꯅꯕꯅꯤꯅ꯫ ꯅꯥꯏ ꯅꯣꯡꯃꯥꯏꯖꯤꯡꯕꯨ ꯑꯣꯏꯔꯒꯁꯨ ꯅꯠꯇ꯭ꯔꯒ ꯑꯃ ꯑꯣꯏꯔꯒꯁꯨ꯫ ꯑꯗꯨꯒ ꯅꯣꯡ ꯏꯁꯤꯡ ꯆꯨꯔꯣꯏꯗꯕ ꯃꯇꯝ ꯅꯣꯡ ꯆꯨꯔꯗꯤ ꯆꯨꯔꯦ ꯀꯩꯗꯤ ꯄꯥꯏꯜꯂꯛꯑꯦ ꯅꯠꯇ꯭ꯔꯥ꯫ ꯑꯗꯨꯝꯗꯤ ꯍꯩꯊꯔ ꯂꯩꯗꯧꯗꯤ ꯅꯠꯇꯦꯕ ꯅꯍꯥꯛꯀꯤ ꯆꯨꯔꯒ ꯅꯨꯡꯁꯥꯃꯨꯛ ꯁꯥꯗꯣꯔꯛꯄ ꯌꯥꯏꯑꯦꯕ꯫ ꯑꯗꯨꯒ ꯂꯥꯛꯀꯗꯕ ꯃꯥꯡ ꯃꯥꯡꯁꯨ ꯍꯣꯡꯅꯅꯕ ꯅꯣꯏꯗ ꯅꯪ ꯉꯥꯅꯨ ꯊꯤꯔꯝꯃꯣ ꯑꯗꯥꯏꯗ ꯑꯗꯨ ꯑꯗꯨ ꯂꯧꯁꯤꯟ ꯊꯝꯔꯝꯃꯣ꯫ ꯄꯩꯁꯥꯒꯤꯗꯣ ꯑꯩꯈꯣꯏꯅ ꯃꯥꯡꯆꯧꯕꯅ ꯀꯥꯞꯄꯑꯁꯨ ꯑꯗꯨꯒ ꯑꯩꯈꯣꯏ ꯁꯣꯟ ꯈꯔ ꯉꯟꯅ ꯑꯗꯨꯝ ꯂꯥꯛ ꯀꯦ ꯑꯈꯣꯏꯁꯨ ꯂꯥꯛꯇ꯭ꯔꯤꯉꯩꯗ ꯍꯥꯏꯗꯤ ꯍꯌꯦꯡ ꯂꯥꯛꯇꯣꯏꯅ ꯍꯥꯏꯇꯥꯔꯦ ꯉꯁꯤ ꯁꯤꯒꯨꯝꯕꯁꯦ ꯀꯤꯍꯣꯝ ꯀꯩꯀꯩ ꯍꯩ ꯔꯥ ꯑꯇꯣꯞꯄ ꯂꯩꯁꯜꯂꯒꯀꯣ ꯔꯦꯗꯤꯗ ꯊ ꯊꯝꯑꯒ ꯏꯃꯥꯟꯅꯕꯗ ꯉꯟꯇꯥꯅ ꯀꯩꯁꯥꯝ ꯁꯈꯣꯏꯁꯤꯗ ꯌꯥ ꯄ꯭ꯔꯣꯝꯗꯤ ꯂꯧꯗꯣꯏꯅꯦꯕ꯫
ꯑꯥ꯫
ꯑꯗꯨꯒ ꯃꯥ ꯂꯧꯔꯒ
ꯕꯤ ꯕꯤꯖꯤ ꯕꯤꯖꯤꯑꯣ ꯀꯥꯟꯇꯦꯟ ꯅꯝꯖꯦ ꯍꯥꯏꯔꯣ ꯀꯩꯅꯣ꯫
ꯕꯤꯗꯤꯑꯣ꯫
ꯍꯣꯏ꯫
ꯀꯩ ꯀꯟꯇꯦꯟ ꯀꯩ ꯀꯟꯇꯦꯟ ꯅꯝꯒꯦ ꯍꯥꯏꯅꯣ꯫
ꯈꯪꯗꯦꯍꯦ ꯁꯨꯝ ꯀꯣꯂꯥꯕꯔꯦꯁꯟ ꯇꯧꯕ ꯌꯥꯕ꯫ ꯑꯩꯒꯤ ꯑꯗꯨꯒ꯫
ꯌꯥꯕꯨꯗꯤ ꯌꯥꯏ ꯑꯩꯈꯣꯏꯗꯤ ꯑꯍꯥꯟꯕꯁꯨ ꯑꯣꯏꯕꯅꯤꯅ ꯑꯗꯨ ꯁꯨꯝ꯫ ꯃꯦꯃꯣꯔꯤꯁꯨ ꯑꯣꯏꯅꯕ꯫
ꯊꯥꯒ ꯊꯥꯒꯠꯇꯔ ꯃꯥꯜꯂꯦ ꯅꯍꯥꯟꯒꯤ꯫
ꯊꯥꯒꯛꯀꯗꯕ ꯑꯃꯗꯤ ꯑꯃꯗꯤ ꯂꯣꯏꯔꯕꯅꯦ ꯑꯍꯨꯝ ꯁꯨꯕꯗꯨ ꯂꯣꯏꯔꯦꯕꯀꯣ꯫ ꯑꯗꯨꯒ ꯐꯤꯂꯝ ꯑꯃꯁꯨ ꯂꯩꯔꯤꯕ꯫ ꯑꯦ ꯀꯦ ꯐꯣꯔꯇꯤ ꯁꯚꯦꯟ ꯁꯥꯈꯤꯕꯒꯤ ꯃꯣꯏ ꯔꯁꯤꯌꯥ꯫ ꯒꯤ ꯋꯥꯔꯒꯤ ꯃꯨꯚꯤ ꯑꯃ ꯑꯗꯨꯁꯨ ꯔꯦꯀꯣꯔꯠ ꯂꯧ꯫ ꯂꯣꯏꯔꯕꯅꯦ ꯊꯥꯒꯠꯂꯛꯑꯅꯤ ꯑꯗꯣ ꯑꯩꯈꯣꯏꯅ ꯆꯦꯟꯅꯜꯗꯣ ꯌꯦꯡꯕꯗ꯫ ꯑꯗ ꯃꯤꯅ ꯆꯪꯅꯤꯡꯕ ꯑꯣꯏꯗꯕꯗꯨꯗ ꯈꯔ ꯁꯦꯝꯗꯣꯛ ꯁꯦꯝꯖꯤꯟ ꯇꯧꯒꯦ ꯈꯔ ꯃꯑꯣꯡ ꯇꯥꯍꯟꯒꯦꯅ꯫ ꯀꯩꯀꯩ ꯈꯔ ꯁꯦꯝꯗꯣꯛꯈꯤꯕꯅꯦ ꯃꯤꯡ ꯑꯣꯟꯊꯣꯛꯈ꯭ꯔꯕꯅꯦ ꯑꯩꯅ꯫
ꯑꯣ꯫
ꯗꯤ ꯑꯥꯔ ꯍꯥꯏꯔꯝꯕꯗꯒꯤ ꯍꯧꯖꯤꯛ ꯑꯩꯅ ꯀꯩꯅꯣ ꯍꯥꯏꯈ꯭ꯔꯕꯅꯦ ꯑꯩꯈꯣꯏꯅ꯫ ꯃꯅꯤꯄꯨꯔ ꯃꯨꯚꯤ ꯚꯔꯁ ꯑꯅ ꯑꯣꯟꯊꯣꯛꯈꯕꯅꯦꯕ꯫
ꯑꯣ ꯐ ꯂꯩꯗ꯫
ꯑ ꯍꯥꯏꯗꯤ ꯃꯤꯅ ꯍꯦꯛ ꯍꯧꯕꯒ ꯆꯪꯅꯤꯡꯕꯗꯣ꯫ ꯑꯣꯏꯅꯕ ꯍꯥꯏꯇꯥꯔꯦ ꯑꯉꯥꯡ ꯃꯆꯥ ꯇꯥꯗꯅꯕ꯫ ꯃꯅꯤꯡꯒꯤ ꯀꯣꯛ ꯑꯗꯨ ꯃꯈꯣꯟ ꯇꯥꯕ꯭ꯔꯥ꯫
ꯌꯥꯝ ꯀꯟ ꯇꯥꯗꯦꯒ꯫
ꯀ ꯋꯥꯇꯔ ꯁꯄ꯭ꯂꯥꯏ ꯁꯦꯝꯕꯒꯦ꯫ ꯈꯤꯇꯪ ꯈꯤꯇꯪ ꯇꯥꯒꯦ ꯇꯥꯒꯦ ꯇꯧꯋꯦ꯫ ꯑꯩꯈꯣꯏꯁꯨ ꯇꯧꯋꯦꯕ ꯑꯩꯈꯣꯏ ꯁꯣꯟꯗ ꯎꯝ꯫
ꯑꯗꯨꯝ ꯆꯥꯡ ꯅꯥꯏꯅ ꯕꯤꯗꯤꯑꯣꯗ ꯑꯗꯨꯝ ꯊꯥꯒꯠꯂꯒ ꯑꯗꯨꯝ꯫
ꯑꯥꯎ ꯌꯥꯝꯃꯛꯀꯅꯤ꯫ ꯊꯕꯛꯀꯤ ꯆꯤꯟꯕꯒꯤ ꯁꯤꯖꯅꯤ ꯑꯗꯨꯒ ꯄꯩꯁꯥ ꯈꯔ ꯊꯣꯛꯑꯒ꯫ ꯈꯔ ꯃꯥꯏꯀ꯭ꯔꯣꯐꯣꯟꯗꯨ ꯈꯔ ꯈ ꯑꯐꯕ ꯂꯩꯔꯒꯅꯦ ꯀꯩꯅꯣ ꯇꯧꯒꯦꯅ꯫ ꯇꯧꯕ ꯑꯗꯨꯒ ꯑꯦꯅꯤꯃꯦꯁꯟ ꯇꯧꯕꯒꯤ ꯍꯥꯏꯕꯅꯦꯕꯀꯣ꯫ ꯑꯩ ꯅꯉꯣꯟꯗꯁꯨ ꯍꯧꯗꯣꯛꯀꯦ ꯈꯜꯂꯝꯕꯅꯦ ꯑꯩꯈꯣꯏ ꯍꯧꯖꯤꯛꯀꯤ ꯑꯩ ꯏꯃꯥꯟꯅꯕꯗꯣ꯫ ꯏꯕꯥꯅꯤꯗ ꯄꯩꯁꯥ ꯈꯔ ꯇꯨꯡꯁꯤꯜꯂꯒ ꯑꯦꯅꯤꯃꯦꯁꯟ ꯃꯥꯁ ꯂꯥꯏ ꯌꯦꯛꯄ ꯍꯩꯌꯦꯕ꯫ ꯏꯗꯤꯠ ꯇꯧꯕ ꯈꯣꯠꯄ ꯐꯖꯅ ꯅꯪꯁꯨ ꯏꯗꯤꯠ ꯇꯧꯕꯩꯗꯤ ꯍꯩꯗꯅ ꯐꯖꯅ꯫
ꯎꯝ꯫
ꯑꯩꯈꯣꯏꯅ ꯃꯤꯁꯦ ꯌꯥꯝꯗ꯭ꯔꯕꯗ ꯃꯤ ꯑꯍꯨꯝ ꯃꯔꯤꯗꯤ ꯄꯨꯅꯤꯡꯉꯦꯕ ꯍꯥꯏꯗꯤ ꯐꯖꯅ ꯇꯧꯃꯤꯟꯅꯕ ꯌꯥꯒꯗꯕ꯫ ꯍꯥꯏꯗꯤ ꯆꯠꯄ ꯈꯣꯠꯄꯃꯛ ꯅꯠꯇ꯭ꯔꯒꯁꯨ ꯋꯥꯔꯤꯅꯤ꯫ ꯈꯣꯠ ꯂꯧ ꯈꯣꯠꯇꯅ ꯚꯣꯏꯁ ꯗꯦꯕꯤꯡ ꯇꯧꯔꯒ ꯇꯧꯁꯤ ꯇꯧꯕꯅꯦꯕ ꯏꯁꯀ꯭ꯔꯤꯞꯇꯤ ꯏꯕ ꯂꯣꯏꯔꯕꯅꯦꯕ꯫ ꯅꯀꯣ꯫
ꯎꯝ꯫
ꯏꯁꯀ꯭ꯔꯤꯞ ꯌꯥꯝ ꯐꯖꯅ ꯏꯔꯕꯅꯦ ꯐꯨꯡꯒꯥ ꯋꯥꯔꯤꯗ ꯕꯦꯁ ꯇꯧꯔꯒ ꯑꯩꯅ ꯏꯁꯥꯅ ꯏꯖꯕꯅꯦ꯫ ꯆꯤꯡꯁꯥꯡ ꯂꯥꯛꯄꯅ ꯌꯥꯝ ꯐꯖꯒ꯫ ꯇꯕ ꯍꯥꯏꯇꯥꯔꯦ ꯁꯛꯇꯤꯒ ꯄꯥꯏꯅꯕꯒꯤ ꯋꯥꯔꯤꯅꯦꯕ ꯑꯗꯨ ꯑꯥ ꯏꯄꯤꯁꯣꯠ ꯑꯍꯨꯝꯃꯨꯛ ꯊꯣꯛꯇꯣꯛꯑꯒ ꯑꯉꯥꯡꯈꯩ ꯑꯍꯜ ꯂꯃꯟ ꯂꯣꯏ ꯌꯦꯡ ꯌꯥꯕꯩ ꯃꯑꯣꯡꯗ ꯑꯅ ꯑꯗꯣ ꯍꯧꯖꯤꯛꯁꯤ ꯅꯨꯄꯤ ꯐꯪꯗ꯭ꯔꯤꯕ ꯍꯥꯏꯇꯥꯔꯦ
ꯑꯗꯨꯒ ꯚꯣꯏꯁ ꯗꯦꯚꯡꯧꯕꯗ ꯇꯧꯔꯒ ꯊꯕꯛ ꯇꯧꯃꯤꯟꯅꯒꯗꯕ ꯏꯃꯥꯟꯅꯕꯁꯨ ꯄꯥꯝꯕ ꯑꯃ ꯅꯉꯣꯟꯗ ꯍꯧꯗꯣꯛ ꯇꯧꯔꯝꯕꯅꯦ ꯑꯗꯨ ꯅꯪ ꯀꯃꯥꯏꯅ ꯇꯧ ꯌꯥꯗꯣꯏ